ꯇꯥꯕ꯭ꯔꯣ ꯀ꯭ꯔꯤ ꯇꯧꯔ ꯂꯩꯕ꯭ꯔꯣ ꯅꯣꯏꯗꯤ
ꯦ ꯐꯝꯃꯒ ꯆꯥꯔꯒ ꯂꯩ
ꯇꯧꯅꯤꯡꯃꯟꯕꯅ ꯂꯣꯏꯔꯦ
ꯑ ꯑ
ꯂꯃꯤꯒ ꯆꯣꯄ ꯃ ꯇ ꯏ ꯂꯣꯟ ꯉꯥꯡꯗꯅꯂꯑꯦ ꯅꯨꯃꯤꯠ ꯑꯅꯤ ꯑꯍꯨꯝꯗꯤ ꯍꯣꯏꯗꯤ ꯍꯣꯏ
ꯑꯁ ꯀꯅꯥ ꯀꯅꯥꯗ ꯇꯧꯔꯤꯔꯣ ꯑꯗꯨꯗꯤ
ꯑꯈꯣꯏꯗꯣ ꯎꯝ ꯏꯃꯥꯟꯅꯕꯤ ꯈꯣꯏꯗꯣ ꯈꯣꯏ ꯂꯩꯃꯤꯟꯅꯕꯗꯣ ꯃꯤ ꯑꯍꯨꯝꯅꯦꯕ ꯑꯗꯨꯒꯤ
ꯑꯥ
ꯑꯗꯨꯝ ꯀꯣꯜ ꯇꯧꯔꯒꯂꯩꯌꯦ ꯈꯣꯏꯗꯤ
ꯌꯥꯝ ꯅꯨꯡꯉꯥꯏꯕ ꯋꯥꯔꯤꯅꯤꯅꯦ ꯑꯗꯨꯗꯤ
ꯑꯁ ꯋꯥ ꯉꯥꯡꯃꯟꯗꯅ ꯋꯥꯁꯨ ꯋꯥꯏꯗ ꯑꯃ ꯇ ꯃꯔꯛ ꯃꯔꯛꯀꯗꯤ ꯔꯤꯄꯦꯠꯔꯤꯄꯦꯠ ꯀꯣꯗꯔꯤꯄꯦꯠ ꯀꯣꯜ ꯇꯧꯔꯛꯄꯒꯤ ꯃꯤ ꯈꯔ ꯅ
ꯑꯥ
ꯄꯥꯏꯁꯨ ꯄꯌꯦ ꯇꯥꯎꯁꯨ ꯇꯒ ꯗꯨꯒꯤ ꯋꯥꯏꯌꯦ
ꯎꯝ ꯑꯩꯁꯨ ꯑꯩꯁꯨ ꯅꯍꯥꯟꯗ ꯅꯍꯥꯟ ꯅꯦꯋꯥ ꯌꯥꯗꯕꯒꯤ ꯌꯥꯝ ꯇꯧꯈ꯭ꯔꯦꯕ
ꯑꯣ
ꯃꯔꯛ ꯃꯔꯛꯇ ꯅꯦꯠꯋꯥꯛ ꯅꯨꯡꯉꯥꯏꯇꯕ ꯒꯨꯝꯕ ꯀꯩꯒꯨꯝꯕ ꯑꯗꯨꯃꯥꯏ ꯂꯩꯌꯦꯕꯀꯣ
ꯍꯣꯏ ꯗꯥꯏꯔꯦꯛ ꯗꯥꯏꯔꯦꯛ ꯑꯗꯨꯝ ꯁꯝꯃꯤꯠ ꯇꯧꯕꯁꯨ ꯑꯗꯨꯝ ꯊꯣꯛꯑꯦ ꯃꯣꯏꯒꯤꯗꯣ
ꯑꯣ ꯑꯗꯣ ꯑꯩꯈꯣꯏꯅ ꯂꯣꯏ ꯑꯩꯈꯣꯏꯅ ꯂꯧꯔꯛꯄꯗꯨꯗꯤ ꯇꯧ ꯑꯣ ꯁꯃꯤꯠ ꯇꯧꯐꯝ ꯂꯩꯇꯦꯀꯣ
ꯍꯣꯏ
ꯑꯣ ꯑꯗꯨ ꯃꯊꯟꯇ ꯌꯥꯕ꯭ꯔꯣ
ꯎꯝ ꯃꯤꯒꯤ ꯀꯣꯜ ꯑ ꯅꯪꯅ ꯄꯤꯛ ꯇꯧꯔꯗꯤ ꯍꯣꯏ ꯌꯥ ꯑ ꯂꯩꯇꯕꯅꯦ ꯑꯗꯨ ꯑꯣꯏꯔꯁꯨ ꯆꯪꯒꯅꯤꯗ
ꯑꯣ ꯌꯥꯔꯦ ꯑꯗꯨꯗꯤ ꯅꯧ ꯅꯧꯕꯖꯨ ꯃꯦꯠꯅꯤꯡꯒ ꯑꯗꯨꯝ ꯉꯔꯥꯡ ꯈꯛꯇꯅꯦ
ꯑꯣ ꯑꯣ ꯑꯩꯉꯣꯟꯁꯨ ꯀꯣꯜ ꯇꯧꯔꯥꯛꯄ ꯌꯥꯏ ꯑꯗꯨꯗꯤ
ꯍꯣꯔꯦꯟ ꯏꯚꯤꯅꯤꯡ ꯇꯧꯔꯛꯀꯦ ꯑꯃꯨꯛ ꯏꯚꯤꯅꯤꯡꯗ ꯑꯗꯨꯝ ꯇꯧꯔꯛꯀꯦ
ꯑꯣ ꯑꯈꯣꯏꯁꯨ ꯉꯁꯤ ꯑꯈꯣꯏ ꯑꯅꯤ ꯀꯣꯜ ꯇꯧꯕ ꯂꯣꯏꯔꯒ ꯀꯣꯏꯕ ꯆꯠꯀꯦ ꯑꯈꯣꯏ ꯑꯟꯇꯤ ꯈꯣꯏꯗ ꯂꯥꯛꯑꯣ ꯍꯥꯏꯕꯒꯤ ꯑꯃꯨꯛ ꯇꯦꯛꯁ ꯊꯥꯔꯛꯑꯣ ꯅꯪ ꯀꯣꯜ ꯇꯧꯅꯤꯡ ꯇꯧꯅꯤꯡꯕ ꯃꯇꯝꯗ
ꯎꯝ
ꯀꯅꯥ ꯀꯅꯥ ꯂꯩꯕ꯭ꯔꯣ ꯅꯣꯏꯗꯤ
ꯑꯩꯗꯤ ꯏꯆꯦꯒ ꯑꯩꯒ ꯂꯩꯌꯦ ꯅꯪꯗꯤ
ꯑꯩꯈꯣꯏꯁꯨ ꯑꯩ ꯀꯥꯖꯤꯟ ꯑꯃꯒ ꯂꯩꯃꯤꯟꯅꯩꯌꯦ ꯑꯗꯣ ꯏꯃꯥꯟꯅꯕꯤꯈꯣꯏꯁꯨ ꯑꯗꯨꯝ ꯀꯣꯏꯔꯛꯄ ꯀꯣꯏꯔꯛꯏꯗ ꯁꯤꯗ ꯀꯣꯜ ꯇꯧꯔꯒ ꯂꯩꯌꯦ ꯍꯟꯗꯛ ꯊꯕꯥꯛꯁꯨ ꯇꯥꯎꯗꯕꯤꯗ ꯀꯣꯜ ꯇꯧꯋꯦ ꯁꯤꯡꯖꯨꯒꯨꯝꯕ ꯆꯥꯏꯌꯦ ꯑꯃꯨꯛ ꯀꯣꯜ ꯇꯧꯔꯅꯤ
ꯍ ꯑ ꯅꯃꯥꯅꯕꯤ ꯈꯣꯏꯗꯨꯗꯤ ꯃꯤ ꯀꯌꯥ ꯑꯣꯏꯔꯦ ꯂꯣꯏꯅ ꯇꯧꯕ
ꯏꯃꯥꯟꯅꯕꯤꯗ ꯊꯥ ꯑꯃ ꯁꯨꯈ꯭ꯔꯕ ꯃꯥꯜꯂꯦ
ꯑꯃ
ꯍꯣꯏ
ꯑꯗꯨꯗꯤ ꯌꯥꯝ ꯐꯩꯅ
ꯑꯈꯣꯏꯁꯨ ꯑꯗꯨ ꯃꯇꯝꯗ ꯐꯖꯅ ꯄꯥꯏꯗꯕ ꯑꯁꯤꯁꯦ
ꯑꯣ ꯅꯪꯁꯨ ꯊꯥ ꯑꯃ ꯁꯨꯔꯦ
ꯁꯨ ꯁꯨꯗ꯭ꯔꯤꯌꯦ ꯑꯩ ꯑꯩꯗꯤ ꯑꯩꯈꯣꯏꯗꯣ ꯑꯁꯤꯁꯦ ꯈꯔ ꯊꯥꯗꯣꯛꯑꯒ ꯂꯧꯕꯤꯔꯦꯕ ꯑꯗꯨꯒꯤ ꯑꯦꯍꯦ ꯑꯦꯍꯦ
ꯑꯣ
ꯑꯍꯥꯟꯕ ꯄꯥꯏꯕ ꯃꯇꯝꯗꯗꯤ ꯑꯗꯨꯒꯤ
ꯎꯝ
ꯑꯗꯨ ꯅꯣꯏꯒꯤ ꯑꯗꯨ ꯐꯩꯌꯦꯗ ꯀꯔꯤ ꯏꯟꯊꯥꯡ ꯆꯥꯔꯒꯦ
ꯆꯦ ꯁꯤ ꯁꯣꯏꯗꯣ ꯏꯃꯥꯟꯅꯕꯤꯒꯤ ꯌꯨꯝꯗꯅ ꯊꯥꯂꯛꯄ ꯑꯗꯨ ꯆꯥꯏꯌꯦ ꯃꯅꯥꯡꯁꯨ ꯆꯦ ꯉꯁꯤꯁ ꯇꯣꯃꯨꯛ ꯆꯌꯦ
ꯎꯁꯣꯏꯗꯨꯣ ꯁꯤꯟꯕ꯭ꯔꯣꯅ ꯁꯤꯟꯗꯕ꯭ꯔꯣ
ꯑ ꯐ꯭ꯔꯦꯁꯗꯟ ꯔꯤꯌꯥ ꯊꯟꯗ
ꯍꯣꯏ ꯍꯣꯏ
ꯃꯣꯏ ꯌꯨꯝꯗꯒꯤ ꯊꯥꯔꯛꯄ ꯃꯃꯥ ꯂꯥꯛꯄꯒꯤ ꯉꯔꯥꯡꯗꯣ ꯑꯁ ꯌꯥꯝ ꯍꯥꯎꯋꯦ ꯆꯥꯅꯤꯡꯉꯒ ꯆꯥꯕꯅꯤꯅ
ꯎꯝ ꯃꯣꯔꯣꯛ ꯃꯦꯠꯂꯒꯁꯨ ꯍꯥꯎꯕꯅꯤ ꯑꯗꯣ
ꯍꯣꯏ ꯃꯦꯠ ꯂꯥꯏꯁꯨ ꯆꯥꯏ ꯑꯁꯤ ꯃꯣꯔꯅꯤꯡ ꯑꯃꯨꯛ ꯌꯥꯝꯕꯅꯤꯅ ꯑꯅꯤꯔꯛ ꯆꯥꯏ ꯑꯁꯗꯤ ꯊꯣꯡ ꯋꯥꯡꯂꯂꯣꯝꯗ ꯑꯃ ꯆꯤꯟꯈꯤꯕ꯭ꯔꯥ ꯀꯣ ꯑꯣ ꯏꯃꯥꯟꯅꯕꯤꯕꯨꯅꯦ ꯃꯣꯏꯒꯤ ꯗꯨꯀꯥꯟꯗꯁꯨ ꯃꯤ ꯂꯥꯛꯇ꯭ꯔꯗꯤ ꯎꯄꯥꯏ ꯂꯥꯏꯇꯕꯒꯤꯅꯦ ꯃꯥꯁꯨ ꯃꯤꯒꯤ ꯐꯝꯕꯅꯤꯅ ꯃꯥ ꯃꯊꯥꯗ ꯂꯥꯛꯑꯦ ꯍꯥꯏꯕꯗꯨꯗꯤ ꯃꯥ ꯁꯥꯡꯗꯗꯤ ꯑꯩꯈꯣꯏꯁꯨ ꯇꯣꯛꯑꯦꯅ ꯑꯗꯨꯏꯅꯦ ꯑꯃꯨꯛ ꯍꯥꯡꯉꯨꯅ ꯑꯗꯨꯗꯤ ꯃꯥ ꯅꯪꯒꯤ ꯅꯠꯇ꯭ꯔꯦ ꯏꯕꯨꯡꯗꯣ
ꯅꯦ ꯑꯗꯨꯝ ꯅꯨꯡꯉꯥꯏꯔꯤꯅꯦꯅꯦꯦ
ꯑꯩꯅ ꯉꯥꯡꯕꯁꯦ ꯑꯩ ꯇꯥꯕꯗꯣ ꯐꯖꯕꯅꯦ ꯃꯦꯂ ꯑꯣꯏꯅꯗ ꯃ ꯑꯩꯅ ꯉꯥꯡꯕꯁꯤꯡ
ꯅꯨꯡꯉꯥꯏꯌꯦ ꯅꯨꯡꯉꯥꯏꯌꯦ
ꯍꯩꯇ꯭ꯔꯗꯤ ꯑꯩꯈꯣꯏꯒꯤ ꯂꯣꯟꯗ ꯑꯗꯨꯝ ꯍꯥꯞꯔꯒ ꯇꯥꯎꯧꯕꯅꯦ ꯍꯥꯏꯗꯤ ꯃꯤꯛꯁ ꯇꯧꯔꯒ ꯉꯥꯡꯕꯅꯦ ꯑꯗꯨꯒꯤ ꯅꯉꯣꯟꯗ ꯀꯣ ꯇꯧꯕꯁꯤ ꯑꯗꯨꯝ ꯅꯣ ꯐꯒꯂꯛꯕꯅꯦ ꯅꯪꯅ ꯍꯥꯏꯔꯤꯕꯁꯦ ꯈꯔ ꯇꯣꯡꯉꯥꯜꯂꯦ ꯃꯤꯗꯒꯤ ꯌꯦ
ꯃꯉꯥꯏ ꯏꯅ ꯍꯅ ꯍꯦꯟꯅ ꯉꯣ
ꯃꯤꯗꯒꯤ ꯑꯩꯒꯤ ꯈꯔ ꯇꯣꯡꯉꯥꯜꯂꯦ ꯍꯥꯏꯌꯦꯦ ꯑꯩꯉꯣꯟꯗ ꯅꯪ ꯀꯨꯏꯅ ꯇꯧꯔꯦ ꯑꯩꯒꯤ ꯇꯨꯗ ꯅꯪꯁꯨ ꯆꯠꯈ꯭ꯔꯅꯤ ꯑꯃꯨꯛ
ꯇꯂꯦ ꯇ ꯅ ꯑꯪ ꯇꯧꯔꯒꯅꯤ ꯗꯪ ꯃꯥꯂꯛꯄꯗꯣ
ꯑꯣ ꯑꯩꯉꯣꯟꯗ ꯇꯧꯕꯅꯤꯅ ꯑꯩꯅ ꯍꯥꯏꯕ ꯇꯥ ꯑꯗꯨꯝ ꯍꯥꯏꯈ꯭ꯔꯕ ꯃꯣꯏꯁꯨ
ꯎꯝ ꯐꯥꯗꯕ꯭ꯔꯣ
ꯁꯌꯦꯗ ꯑ ꯑꯗꯨꯝ ꯐꯦꯟ ꯊꯥꯔꯒ ꯑꯗꯨꯝ ꯂꯩꯅꯦ ꯑꯣ ꯁꯥꯌꯦꯗ ꯍꯥꯏꯕꯅꯦ ꯁꯥꯗꯦꯗ ꯍꯥꯏꯕ ꯅꯠꯇꯦ ꯅꯨꯡꯗꯥꯡꯗꯅꯦ ꯍꯦꯟꯅ ꯊꯥꯕꯗꯣ
ꯅꯪꯁꯨ ꯀꯥꯏꯗ ꯂꯩꯕ꯭ꯔꯣ ꯑꯥ ꯀꯔꯤꯔꯣꯝꯗ ꯂꯩꯕ꯭ꯔꯣ
ꯑ ꯆꯩꯔꯥꯎ ꯆꯤꯡꯔꯣꯝꯗ
ꯑꯣ
ꯀꯅꯥꯧ ꯆꯤꯡꯔꯣꯝꯗ ꯂꯩꯔꯤꯅꯦ ꯑꯩꯈꯣꯏꯁꯨ ꯅꯣꯏꯗꯤ ꯗꯦꯛ ꯍꯦꯛ ꯈꯥꯏꯕ ꯌꯥꯗꯕꯅꯤꯅꯀꯣ
ꯅꯪꯅ ꯂꯩꯕ ꯔꯣꯝ ꯅꯠꯇꯦ ꯍꯥꯏꯕꯗꯤ ꯑꯗꯨꯗꯒꯤ ꯑꯦꯔꯣꯄ꯭ꯂꯦꯟ ꯇꯣꯡꯉꯒ ꯆꯠꯂꯤꯅꯦꯕ
ꯑꯣ ꯇꯣꯡꯉꯂꯦꯅꯅꯥ
ꯈꯔ ꯈꯔ ꯇꯣꯉꯥꯜꯂꯛꯀꯅꯤ ꯈꯔ ꯅꯔꯛ ꯁꯥꯕ ꯅ ꯏ꯭ꯔꯒꯅꯁ ꯐꯕꯗꯣ
ꯅꯣꯏꯁꯨ ꯔꯦꯟꯗ ꯂꯩꯕ꯭ꯔꯥ
ꯍꯣꯏ ꯔꯦꯟꯗ ꯂꯩꯕꯅꯦ ꯍꯣꯏ
ꯑꯣ ꯍꯩꯅꯥꯎꯒꯨꯝꯕ ꯄꯥꯟꯗ꯭ꯔꯥ ꯅꯑꯣꯏꯗꯗꯤ
ꯍꯩꯅꯧꯗꯤ ꯄꯥꯟꯗꯦ
ꯆꯥꯅꯤꯡꯗꯗꯤ ꯀꯪꯂꯥꯗ ꯆꯪꯪꯉꯣ
ꯎꯝ ꯄꯂ ꯍꯕ꯭ꯔꯣ
ꯄꯥꯟꯈ꯭ꯔꯦ ꯑꯁ ꯃꯨꯟꯕ ꯍꯥꯎꯈ꯭ꯔꯦ ꯅꯍꯥꯟ ꯑꯩꯈꯣꯏꯏꯗꯤ ꯆꯥꯡꯔꯒ ꯄ꯭ꯂꯥꯁꯇꯤꯛ ꯑꯅꯤꯒꯨꯝ
ꯄꯦꯂꯦ ꯍꯁꯨ
ꯑꯅꯤꯃ ꯑꯅꯤꯔꯛ ꯑꯅꯤꯔꯛꯁꯨꯨ ꯀꯣꯏꯗꯤ ꯂꯥꯎꯕ
ꯅꯠꯇꯦ ꯃꯤ ꯑꯃꯅ ꯆꯪꯕ ꯀꯥꯟꯗ ꯑꯅꯤ ꯂꯧꯔꯗꯤ ꯑꯇꯣꯞꯄꯗꯤ ꯁꯣꯏꯔꯣꯏꯗ꯭ꯔꯣ
ꯃꯤ ꯑꯁ ꯃꯤ ꯌꯥ ꯌꯥꯝ ꯂꯥꯎꯕ ꯃꯥꯜꯂꯦ ꯑꯩꯈꯣꯏꯁꯨ ꯏꯃꯥꯟꯅꯕ ꯑꯃꯅ ꯍꯥꯏꯕꯅꯦ ꯀꯪꯂꯥꯗ ꯍꯩꯅꯥꯎ ꯆꯥꯕ ꯆꯠꯂꯣ ꯌꯥꯝ ꯃꯨꯟꯈ꯭ꯔꯦꯅ
ꯑꯣ ꯑꯩꯈꯣꯏꯒꯤꯒꯤꯅꯥꯥꯡ ꯇꯝꯗꯨꯏꯗꯨꯒ ꯌꯥꯝ ꯊꯛꯄꯅꯦ
ꯑꯍꯣꯏ ꯃꯦꯠꯂꯒꯀꯣ ꯑꯁꯈꯣꯏꯗꯤ ꯃꯨꯟꯕꯗ ꯂꯥꯎ ꯋꯥ ꯆꯄꯅꯦꯗ
ꯑꯣ ꯑꯗꯨꯝ ꯃꯨꯟꯕꯁꯨ ꯑꯩꯈꯣꯏ ꯈꯨꯠꯅ ꯍꯦꯛꯄ ꯉꯝꯃꯕꯣ
ꯑꯗꯣ ꯃꯃꯥꯡꯗ ꯀꯔ ꯀꯟꯗꯣꯛꯈ꯭ꯔꯗꯤ ꯑꯗꯨꯝ ꯇꯥꯏꯌꯦ ꯈꯔ ꯈꯔ
ꯑꯥ
ꯑꯗꯣ ꯃꯣꯏ ꯁꯦꯀ꯭ꯌꯨꯔꯤꯇꯤꯗꯣ ꯎꯔꯗꯤ ꯑ ꯗꯥꯏꯔꯦꯛ ꯎꯔꯗꯤ ꯉꯥꯡꯗꯤ ꯉꯥꯡꯉꯦ ꯈꯣꯏꯗꯤ ꯎꯗꯤ ꯎꯗꯦ
ꯑꯣ ꯑꯗꯣ ꯏꯕꯦ ꯆꯥ ꯆꯥꯅꯤꯡꯉꯦ
ꯑꯅꯣꯛꯗ꯭ꯔꯁꯨ ꯀꯣ ꯑ ꯗ꯭ꯔꯦꯟꯗ ꯑꯗꯨꯝ ꯇꯥꯕꯅꯦ
ꯑꯣ ꯑꯗꯨꯗꯤ ꯐꯩꯌꯦꯅꯦ
ꯌꯥꯕꯅꯦ ꯑꯗꯨꯗꯁꯨ ꯌꯥꯝ ꯌꯥꯝ ꯃꯨꯟꯈ꯭ꯔꯅꯤꯗ ꯑꯩꯈꯣꯏ ꯆꯠꯄꯗꯣ ꯂꯥꯁ ꯋꯤꯛꯅꯦ ꯎꯝ ꯂꯥꯁ ꯋꯤꯛꯇꯅꯦ
ꯑꯣ ꯂꯥꯁꯋꯤꯛꯇꯣ ꯑꯣ
ꯅꯣꯏꯁꯨ ꯆꯠꯂꯣ ꯌꯥꯝ ꯐꯪꯒꯔꯅꯤ ꯌꯥꯝ ꯂꯩꯕ ꯏꯅꯦꯗꯨꯗꯥ ꯇꯤꯟꯤꯗꯤ ꯈꯔꯗꯤ ꯆꯥꯕꯅꯦ ꯆꯥꯗꯕꯒꯤ ꯆꯥꯗꯕꯁꯨ ꯂꯩ ꯑꯗꯨ ꯑꯣꯏꯔꯁꯨ
ꯇꯤꯟ ꯆꯥꯏ ꯍꯥꯏꯕ
ꯍꯣꯏ ꯇꯤꯟꯗꯤ ꯈꯔ ꯆꯥꯕꯅꯦ
ꯑꯩꯗꯤ ꯇꯤꯟ ꯆꯥꯕꯗꯤ ꯆꯥꯕ ꯍꯩꯇꯦꯗ
ꯑ ꯀꯔꯤ ꯍꯥꯏꯁꯤꯔꯥ ꯄꯥꯝꯕꯤꯗꯣ ꯄꯥꯝꯕꯤ ꯈꯔꯗꯤ ꯆꯥꯗꯕꯁꯨ ꯌꯥꯎꯋꯦ ꯑꯗꯨ ꯑꯩꯈꯣꯏꯗꯣ ꯎꯝ ꯀꯔꯤ ꯄꯨꯟꯅ ꯊꯝꯕꯅꯤꯅ ꯃꯁꯛꯇꯣ ꯈꯪꯗ꯭ꯔꯦ ꯀꯔꯝꯕ ꯄꯥꯝꯕꯤꯗ ꯇꯤꯟ ꯆꯥꯕ꯭ꯔꯥ ꯆꯥꯗꯕ꯭ꯔꯥꯗꯣ ꯑꯦꯁ ꯕꯖꯥꯔꯗꯁꯨ ꯐꯤꯐꯇꯤꯒꯨꯝꯕ ꯈꯛꯇꯅꯦꯗ ꯌꯥꯝꯕꯅꯤꯅ ꯍꯟꯗꯛꯇꯤ
ꯑꯗꯨꯕꯨ ꯍꯥꯎꯕ ꯍꯥꯎꯗꯕ ꯑꯗꯨ ꯗꯦꯁꯀꯤꯗꯨꯗꯤ ꯆꯥꯅꯤꯡꯗꯦꯕ
ꯑꯣ ꯃꯣꯏꯒꯤꯗꯣ ꯎꯝ ꯃꯍꯥꯎꯗꯣ ꯇꯣꯡꯉꯥꯜꯂꯦ ꯊꯨꯝꯃꯟꯗꯅ ꯒꯦꯠ ꯒꯨꯝꯁꯨ
ꯅꯪꯒꯤ ꯂꯣꯟꯗꯨ ꯑꯣꯏꯔꯦ ꯑꯩꯗꯤ ꯅꯣꯛꯅꯤꯡꯕꯅ ꯁꯤꯔꯦꯗ ꯅꯪꯅ ꯍꯧꯖꯤꯛ ꯆꯠꯇꯣꯏꯁꯤꯅ ꯀꯥꯏ ꯆꯠꯇꯣꯏꯅꯣ
ꯍꯣꯏ ꯎꯝ ꯑꯟꯇꯤꯗꯤ ꯑꯣ ꯒꯦꯝ ꯚꯤꯂꯦꯖꯇ ꯂꯩꯕꯗꯣ ꯀꯣꯏꯕ ꯂꯥꯛꯑꯣꯅ ꯍꯥꯏꯕ ꯑꯗꯨꯒꯤ
ꯎꯝ ꯁꯥꯗ꯭ꯔꯣ ꯅꯦ ꯅꯪ ꯅꯣꯏꯅ ꯍꯧꯖꯤꯛ ꯒꯦꯝ ꯕꯤꯂꯦꯖꯗ ꯆꯠꯀꯦ ꯍꯥꯏꯔꯤꯁꯦ
ꯀꯔꯤꯕ
ꯊꯥꯗ꯭ꯔꯣꯕ ꯍꯧꯖꯤꯛ ꯒꯦꯝ ꯃꯦꯅꯦꯠ ꯆꯠꯀꯦ ꯍꯥꯏꯅ ꯇꯧꯔꯤꯗꯣ
ꯁ ꯑꯗꯨ ꯑꯣꯔꯁꯨ ꯆꯠꯅꯤꯡꯕꯒꯤ
ꯇꯂꯦꯗ ꯑꯩꯗꯤ ꯁꯥꯕꯒꯤ ꯃꯄꯥꯜ ꯊꯣꯛꯇꯦ ꯁꯃꯗꯅ ꯄꯨꯞꯄ ꯍꯥꯟꯗꯦꯗ
ꯑꯩꯈꯣꯏ ꯏꯃꯥꯟꯅꯕꯗꯣ ꯉꯥꯏꯕꯅꯦ ꯍꯧꯖꯤ ꯛꯃꯥꯗꯣ ꯃꯣꯏ ꯗꯨꯀꯥꯟꯗꯣ ꯃꯤ ꯂꯩꯇꯦꯅ ꯈꯔ ꯉꯥꯏꯍꯥꯛ ꯉꯥꯏꯌꯣ ꯍꯥꯏꯔꯒ ꯅꯣꯡꯣꯡ ꯁꯥꯗꯤ ꯌꯥꯝ ꯀꯟꯗ ꯁꯤꯗꯤ
ꯎꯝ ꯦꯦꯝ ꯂꯤ ꯍꯥꯏ ꯇ ꯀꯥꯏ ꯅ ꯀꯅ ꯑꯦꯝ ꯚꯕꯤꯂꯦꯖ ꯔꯨꯝꯁꯨ ꯃꯊꯛ ꯈꯔ ꯀꯥꯕ ꯀꯥꯟꯗ ꯀꯣꯏꯕ ꯃꯐꯝꯗꯤ ꯂꯩꯕꯅꯤꯗ ꯌꯥꯝꯅ ꯂꯩꯗꯨꯁꯨ ꯍꯧꯖꯤꯛꯀꯥꯟꯁꯤ ꯂꯝꯕꯤ ꯐꯔꯕꯣ ꯑꯩꯗꯤ ꯆꯠꯇꯕ ꯀꯨꯏ
ꯂꯝꯕꯤ ꯌꯥꯝ ꯐꯥꯗꯝꯕꯅꯦꯗ ꯃꯣꯏꯒꯤ ꯂꯃꯤꯒ
ꯎꯝ
ꯑꯩꯩꯅꯥꯎꯗꯤ ꯌꯥꯝ ꯄꯥꯟꯕ ꯃꯥꯜꯂꯦ ꯃꯤ ꯍꯅꯦ ꯃꯥ ꯒꯦꯝꯕꯤ ꯂꯩꯦꯁꯤꯗꯤ ꯒꯦꯝ ꯕꯤ ꯂꯩꯁꯤꯗꯤ ꯍꯥꯏꯔꯅꯦ
ꯑꯣ ꯍꯧꯖꯤꯛ ꯆꯦꯗꯣꯏꯁꯦ ꯑꯃꯨꯛ ꯍꯩꯅꯧ ꯂꯧꯅꯤꯡꯉꯥꯏꯔꯣ
ꯍꯣꯏ
ꯑꯩ
ꯆꯥꯕ ꯂꯥꯛꯑꯣ ꯍꯥꯏꯕꯒꯤ
ꯎ
ꯉꯔꯥꯡꯗ ꯆꯠꯁꯤꯦꯔ ꯇꯧꯕꯅꯦ ꯑꯩꯈꯣꯏ ꯈꯔ ꯊꯦꯡꯗꯣꯛꯄ ꯑꯗꯨꯗꯒꯤ ꯌꯥꯝ ꯊ ꯍꯦꯅ ꯆꯠ ꯅꯤꯡꯗꯕ ꯑꯗꯨꯒꯤꯅꯤꯗ
ꯃꯤ ꯑꯇꯣꯞꯄꯀꯣ ꯀꯩꯅꯣ ꯇꯧꯕꯅꯤ ꯍꯩꯅꯧꯗꯣ ꯆꯥꯛꯀꯁꯨ ꯆꯥꯕꯅꯦ
ꯑꯣ ꯑꯁ ꯑꯗꯨꯕꯨꯗꯤ ꯇꯜꯂꯦꯗ
ꯍꯣꯏ ꯖꯃꯨꯟꯒꯤ ꯍꯩꯗꯣ ꯈꯪꯕ꯭ꯔꯥ ꯍꯩ ꯑꯃ ꯖꯃꯨꯟꯒꯤꯗꯣ ꯑꯗꯨꯒꯨꯝꯕꯁꯨ ꯃꯤꯗꯤꯀꯣ ꯑꯗꯨꯝ ꯆꯥꯏꯌꯦ ꯚꯥꯏ
ꯑ ꯍꯣꯏ ꯗꯔꯤꯜꯁ ꯔꯨꯝꯕꯅ ꯑꯩꯁꯨ ꯃꯔꯛ ꯃꯔꯛ ꯎꯑꯦ ꯍꯩꯩꯅꯎꯒꯨꯝ ꯑ ꯍꯩꯩꯅꯎꯒ ꯆꯥꯕꯗꯨꯗꯤ ꯈꯣꯏꯗꯤ ꯉꯝꯗꯦꯅ ꯑꯗꯨꯒꯨꯝꯕꯗꯤ
ꯑꯩꯁꯨꯅꯦ ꯍꯣꯏ ꯍꯩ ꯍꯥꯏꯔꯗꯤ ꯁꯤꯟꯕꯅꯕꯨ ꯏꯟꯇꯔꯦꯁ ꯂꯩꯇ꯭ꯔꯣ
ꯁꯤꯟꯕꯗꯁꯨ ꯑꯥꯁ ꯁꯤꯟꯕ ꯁꯤꯟꯕ ꯃꯇꯝꯗꯁꯨ ꯀꯔꯤꯔꯥ ꯍꯪꯒꯥꯝ ꯃꯍꯤꯗꯣ ꯎꯝ ꯎꯝ ꯀꯔꯤꯌꯥ ꯑꯪꯒꯥꯝꯕꯒꯤ ꯀꯀꯥꯑꯣ ꯑꯃꯥꯗꯣ ꯂꯣꯏ ꯆꯥꯈ꯭ꯔꯦ ꯑꯩꯈꯣꯏꯗꯣ
ꯇꯜꯂꯦꯗ
ꯃꯔꯣꯒ ꯃꯦꯠꯂꯒ ꯑꯁ ꯌꯥꯝ ꯆꯥꯕꯅꯦ
ꯎꯝ ꯆꯅꯤꯡꯉꯦ
ꯍꯪꯒꯥꯝ ꯃꯍꯤꯁꯨ ꯂꯣꯏꯊꯣꯛꯈ꯭ꯔꯦꯗ
ꯎꯝ ꯑꯩꯁꯨ ꯍꯪꯒꯥꯝ ꯃꯍꯤꯗꯤ ꯌꯥꯝ ꯄꯥꯝꯃꯦ
ꯌꯨꯝꯗꯅ ꯑꯃꯨꯛ ꯊꯔꯥꯎꯑꯣ ꯍꯥꯏꯒꯗꯝꯅꯦ
ꯃꯣꯔꯣꯛ ꯀꯩꯅꯣ ꯃꯣꯔꯣꯛ ꯐ꯭ꯔꯦꯁꯇꯣ ꯍꯪꯒꯥꯝ ꯃꯍꯤꯒ ꯑꯗꯣ ꯇꯝꯅꯝꯒ ꯃꯦꯠꯂꯒ ꯆꯥ ꯑ ꯄ ꯁꯤꯗꯤ ꯍꯥꯎꯕꯁꯤꯗꯤ ꯀꯣ
ꯑꯕꯦꯡꯒꯣꯗꯣ ꯂꯣꯏ ꯃꯨꯟꯈ꯭ꯔꯕꯒꯤ ꯍꯟꯗꯛꯇꯤ ꯒ꯭ꯔꯤꯟꯗꯣ ꯈꯔ ꯎꯝ ꯎꯝ ꯑꯦ
ꯍꯩꯩꯅꯧꯁꯨ